ꯍꯜꯂ
ꯇꯥꯕ꯭ꯔꯣ
ꯑ ꯇꯥꯏꯌꯦ
ꯑꯣ ꯀꯦꯗꯔꯤꯅꯣ
ꯍꯥ
ꯀꯩꯗꯧꯔꯤꯅꯣ
ꯑꯁ ꯁꯨꯝ ꯐꯝꯃꯒ ꯂꯩꯅꯦ
ꯑꯣ ꯆꯥꯛ ꯌꯦꯟꯁꯥꯡ ꯊꯣꯡꯗꯦ
ꯪꯅꯦ ꯋꯥꯠꯂꯤ ꯌꯥꯝ ꯉꯜꯂꯦ ꯍꯧꯖꯤꯛꯇꯤ
ꯅꯨꯡꯗꯥꯡ ꯄꯨꯡ ꯀꯌꯥꯒꯨꯝꯕꯗ ꯆꯥꯛ ꯆꯥꯕꯒꯤꯔꯣ
ꯑꯩꯈꯣꯏꯔꯣ ꯄꯨꯡ
ꯍꯣꯏ
ꯅꯤꯄꯥꯟꯒꯨꯝꯕꯗ ꯆꯥꯛ ꯆꯥꯕ ꯊꯦꯡꯕꯅꯤꯅ ꯁꯤꯗ
ꯅꯦ ꯍꯣꯏ ꯋꯔꯛ ꯑꯥꯎꯠꯀꯨꯝꯕꯗꯤ ꯌꯦꯡꯗꯦ
ꯌꯦꯗꯦ ꯌꯦꯡꯗꯦ
ꯑ ꯅꯪꯗꯤ ꯅꯁꯥ ꯅꯣꯏꯕ꯭ꯔꯥ ꯀꯪꯕ꯭ꯔꯥ
ꯀꯔꯤ ꯇꯧꯅꯤ ꯅꯪ ꯈꯟꯕ꯭ꯔꯥ
ꯀꯪꯉꯝꯃꯅꯤꯒꯣ
ꯑ
ꯀꯪꯕꯔꯥ
ꯀꯉꯦ
ꯎꯝ ꯌꯨꯝ ꯄꯥꯜꯂꯗꯤ ꯅꯣꯏꯊꯣꯛꯑꯅꯤ
ꯑ
ꯌꯨꯝ ꯄꯥꯟꯈ꯭ꯔꯗꯤ ꯅꯣꯏꯊꯣꯛꯑꯅꯦꯕ
ꯑꯗꯨꯃꯥꯏꯅ ꯍꯥꯏꯕ꯭ꯔꯣꯅꯦ ꯅꯁꯥꯗ ꯑ ꯑꯥ
ꯑꯦꯋꯥꯔꯅꯦꯁ ꯀꯨꯝꯕꯅꯤꯀꯣ ꯁꯤꯁꯦ ꯅꯨꯄꯤ ꯌꯨꯝ ꯄꯂꯦꯗꯤꯀꯣ
ꯑꯥ
ꯑꯉꯥꯡ ꯎꯝ ꯑꯉꯥꯡ ꯄꯣꯛꯑꯦꯅ ꯑꯗꯨ ꯃꯇꯝ ꯑꯗꯨ ꯑꯗꯨ ꯃꯇꯝꯗꯀꯣ
ꯑꯥ
ꯅꯪꯒꯤ ꯅꯨꯄꯥꯁꯦ ꯈꯔ ꯒ꯭ꯌꯥꯟ ꯇꯥꯗꯕꯀꯣ ꯅꯪꯅ ꯄꯁ ꯈꯔ ꯒ꯭ꯌꯥꯟ ꯇꯥꯔꯒ ꯑꯗꯨ ꯃꯅꯨꯡ ꯊꯥ ꯑꯍꯨꯝꯕꯨꯗꯤꯀꯣ ꯊꯥ ꯍꯨꯝꯕꯗꯤ ꯅꯪꯕꯨ ꯑꯍꯥꯎ ꯑꯍꯥꯎꯕ ꯄꯤꯖꯥꯗꯕꯀꯣ ꯑꯗꯨꯒ ꯅꯪꯕꯨ ꯊꯕꯛ ꯁꯨꯍꯟꯕ ꯌꯥꯗꯦ ꯅꯪꯕꯨ ꯁꯥꯎꯍꯟꯕ ꯁꯧꯒꯠꯄ ꯁꯨꯃꯥꯏ ꯊꯝꯍꯧꯕ ꯌꯥꯗꯦ ꯄꯤꯕ ꯌꯥꯗ ꯌꯥꯗꯅꯤ ꯀꯣꯟꯅꯉꯣꯗ ꯅꯪ ꯅꯨꯄꯥꯅ ꯈ꯭ꯋꯥꯏꯅ ꯌꯥꯝꯅ ꯁꯛꯅꯤꯡꯉꯁꯨ ꯅꯪꯉꯣꯟꯗ ꯎꯠ ꯄ ꯌꯥꯗꯦꯕ ꯑꯗꯨ ꯃꯇꯝꯗ ꯅꯪꯕꯨ ꯑꯍꯥꯎ ꯑꯍꯥꯎꯕ ꯄꯤꯆꯥꯗꯨꯅꯤ ꯑꯗꯨ ꯊꯥ ꯑꯍꯨꯝꯗꯤ ꯁꯨꯗꯕꯀꯣ ꯁꯨꯃꯥꯏꯅ ꯇꯧꯕꯤꯔꯝꯃꯗꯤ ꯅꯪꯁꯦ ꯅꯁꯥ ꯅꯣꯏꯒꯠꯀꯅꯤ ꯐꯥꯔꯅꯤ ꯑꯗꯨꯒ ꯃꯁꯥꯁꯨ ꯃꯁꯛꯁꯨ ꯐꯖꯔꯅꯤ ꯀꯝꯄ꯭ꯂꯦꯛꯁꯟꯁꯨ ꯁꯨꯃꯥꯏꯅ ꯑꯃꯨꯛ ꯐꯔꯅꯦꯕꯀꯣ ꯑꯗꯨ ꯊꯥ ꯑꯍꯨꯝꯗꯤ ꯐꯖꯅ ꯀꯣꯟ ꯅꯪ ꯅꯪ ꯑꯉꯥꯡ ꯄꯣꯛꯈ꯭ꯔꯕ ꯃꯇꯝꯗꯅ ꯍꯧꯔꯒ ꯀꯣ ꯐꯖꯅ ꯅꯪꯉꯣꯟꯗ ꯁꯦꯕꯥ ꯇꯧꯗꯧꯕꯅꯦꯕ ꯑꯗꯨꯒ ꯅꯪ ꯅꯨꯄꯥꯒꯤ ꯃꯃꯨꯡꯁꯤꯡꯅꯁꯨ ꯐꯖꯅ ꯌꯦꯡꯁꯤꯟꯒꯗꯕꯅꯤ ꯑꯗꯨꯗꯤ ꯒ꯭ꯌꯥꯟ ꯇꯥꯅ ꯑꯍꯥꯎꯕ ꯄꯤꯆꯥꯗꯕꯅꯤ ꯑꯗꯨ ꯃꯇꯝꯗꯀꯣ ꯁꯨꯃꯥꯏꯅ ꯇꯧꯔꯗꯤ ꯅꯪꯁꯦ ꯌꯥꯝ ꯃꯁꯥꯁꯨ ꯅꯣꯏꯊꯣꯛꯑꯅꯤ ꯃꯁꯥ ꯐꯥꯔꯅꯤ ꯃꯁꯛ ꯐꯔꯅꯤꯕ ꯑꯗꯨ ꯃꯅꯨꯡꯗ ꯁꯨꯃꯥꯏꯅ ꯇꯧꯕꯤꯔꯝꯗ꯭ꯔꯗꯤ
ꯑꯝ
ꯅꯪꯁꯦ ꯑꯃꯨꯛ ꯑꯗꯨꯗ ꯄꯣꯊꯥꯗꯕꯤꯗ ꯊꯕꯛ ꯁꯨꯕ ꯑꯃꯨꯛꯀ ꯅꯠꯇ꯭ꯔꯗꯤ ꯑꯍꯥꯎꯕ ꯆꯥꯗꯕ ꯃꯁꯥ ꯐꯥꯗꯕ ꯍꯤ ꯆꯥꯅꯕ ꯆꯥꯗꯕꯅꯤꯅꯀꯣ ꯑꯗꯨꯒ ꯁꯧ ꯁꯥꯎꯍꯟꯕꯅꯤꯅ ꯑꯗꯨꯗ ꯅꯪꯁꯦ ꯅꯁꯥꯁꯦ ꯑꯃꯨꯛ ꯇꯪꯍꯜꯂꯅꯤ ꯑꯗꯨꯒ ꯅꯁꯥꯁꯨ ꯅꯁꯛꯁꯨ ꯐꯖꯔꯔꯣꯏꯕ ꯀꯪꯍꯜꯂꯅꯤ ꯃꯨ ꯔꯅꯤ ꯁꯨꯃꯥꯏꯅ ꯇꯧꯅꯦꯕ ꯑꯗꯨꯒꯤ ꯅꯨꯄꯤꯁꯤꯡ ꯍꯦꯛ ꯑꯉꯥꯡ ꯃꯆꯥ ꯄꯣꯛꯄ ꯂꯣꯏꯔꯒ ꯃꯁꯛ ꯌꯦꯡꯕꯗꯅ ꯃꯥꯏ ꯅꯨꯄꯥ ꯒꯤ ꯃꯒꯨꯟ ꯀꯣ ꯑꯗꯨ ꯒꯦꯟ ꯇꯥꯕꯅꯦ ꯍꯥꯏꯌꯦꯕꯀꯣ ꯑꯗꯨꯒꯤ ꯅꯪꯁꯦ ꯌꯨꯝ ꯄꯥꯜꯂꯁꯨ ꯒꯦꯟ ꯇꯥꯕ ꯑꯗꯩꯗꯤ ꯄꯩꯁꯥ ꯄꯥꯏꯔꯦ ꯀꯩꯩ ꯇꯧꯗ꯭ꯔꯁꯨ ꯈ꯭ꯋꯥꯏꯅ ꯅꯪꯕꯨ ꯅꯨꯡꯁꯤꯕꯀꯣ ꯊꯃꯣꯏ ꯁꯦꯡꯅ ꯑꯗꯨꯕꯨ ꯐꯖꯅ ꯊꯤꯔꯣ ꯑꯗꯨꯒ ꯌꯨꯝ ꯄꯥꯟꯕ ꯇꯥꯔꯦ
ꯑꯗꯨ ꯐꯖꯅ ꯊꯤꯔꯒ ꯑꯗꯨꯃꯥꯏꯅ ꯇꯧꯕꯤꯗ꯭ꯔꯗꯤ ꯀꯩꯗꯧꯅꯤ ꯑꯃꯃꯨꯛꯀ ꯀꯪꯕ ꯇꯥꯔꯦꯅꯦ ꯑꯗꯨ ꯗꯤ
ꯑꯗꯨꯇ ꯅꯨꯡꯁꯤꯒꯕ ꯃꯅꯨꯡꯗ ꯌꯦꯡꯉꯣ ꯅꯪꯕꯨ ꯅꯨꯡꯁꯤꯒꯗꯧꯕ ꯃꯤꯔꯥ ꯅꯠꯇꯕ ꯃꯤꯔ ꯍꯥꯏꯅꯀꯣ
ꯎꯝ ꯃꯤ ꯃꯤ ꯊꯤꯕꯁꯨ ꯋꯥꯕꯖꯥꯠꯅꯤꯀꯣ
ꯍꯣꯏ ꯅꯨꯄꯤꯗꯤ ꯒ꯭ꯌꯥꯟ ꯇꯥꯅ ꯏꯃꯨꯡ ꯃꯅꯨꯡꯗ ꯊꯕꯛ ꯁꯨ ꯁꯨꯔꯒ ꯒꯦꯟ ꯇꯥꯕ ꯅꯨꯄꯤ ꯑꯣꯏꯔꯗꯤ ꯒꯦꯟ ꯇꯥꯕ ꯅꯨꯄꯥꯅ ꯊꯤꯕ ꯂꯥꯛꯀꯅꯤꯀꯣ ꯅꯨꯄꯤꯒꯦꯝ ꯇꯥꯗꯒ ꯈꯣꯠꯄ ꯂꯥꯡꯕ ꯇꯧꯔꯒ ꯃꯄꯥꯟꯗ ꯀꯣꯏꯕ ꯅꯨꯄꯤꯗꯤ ꯅꯨꯄꯥ ꯃꯄꯥꯟꯗ ꯀꯣꯏꯕ ꯃꯤꯅ ꯂꯧꯕꯅꯦꯕ ꯃꯕꯥꯟꯅꯤ ꯃꯤꯗꯤ ꯁꯨꯃꯥꯏꯅ ꯇꯧꯕ ꯑꯗꯒꯤ ꯅꯪꯅ ꯒꯦꯟ ꯇꯥꯅ ꯂꯩꯔꯗꯤ ꯃꯤ ꯍꯥꯏꯕꯗꯤ ꯈꯔ ꯂꯥꯡꯕ ꯈꯣꯠꯄ ꯄ ꯃꯤꯗꯤ ꯆꯪꯅꯤꯡꯉꯥꯏ ꯅꯪꯕꯨ ꯍꯥꯡꯅꯤꯡꯉꯥꯏ ꯀꯤꯒꯅꯦꯕ
ꯍꯣꯏ
ꯑꯗꯨꯒꯤ ꯒꯦꯠ ꯇꯥꯕ ꯃꯤꯗꯤ ꯅꯣꯏ ꯅꯣꯏꯒꯤ ꯏꯃꯨꯡꯗ ꯆꯪꯕ ꯀꯤꯔꯕꯤꯗ ꯆꯪꯉꯒ ꯂꯧꯅꯤꯡꯉꯦ ꯁꯨꯃꯥꯏꯅ ꯍꯩꯒꯅꯦꯕꯀꯣ ꯑꯗꯨꯒꯤ ꯐꯖꯅ ꯊꯤꯕ ꯇꯥꯔꯦ ꯍꯥꯏ
ꯏꯆꯦ ꯍꯣꯏꯒꯤ ꯎꯝ ꯍꯣꯏꯒꯤꯗꯤ ꯌꯥꯝ ꯐꯩꯌꯦ ꯃꯣꯏꯗꯤ ꯈꯪꯗꯦ ꯀꯔꯝꯃꯥꯏꯅ ꯊꯤꯕ ꯃꯣꯏ ꯅꯨꯄꯥꯗꯣ ꯌꯣꯒꯨꯝꯕꯁꯨ ꯄꯥꯏꯗꯦꯕ
ꯍ ꯍ
ꯅꯤꯁꯥꯒꯨꯝꯕ ꯁꯤꯖꯤꯟꯅꯗꯦꯕ ꯃꯣꯏꯗꯣ ꯌꯥꯝ ꯐꯩ ꯃꯕꯨꯛꯁꯨ ꯌꯥꯝ ꯐꯩ ꯈꯠꯅ ꯆꯩꯅꯕ ꯌꯥꯎꯗꯦꯕ ꯃꯣꯏ ꯏꯃꯨꯡ ꯃꯅꯨꯡꯗꯣ
ꯍꯥꯥ ꯑꯗꯨ ꯌꯥꯝ ꯐꯕꯅꯤ
ꯏꯃꯥꯅ ꯍꯥꯏꯕ ꯑꯗꯨꯝ ꯍꯥꯏꯕꯅꯦ ꯅꯪꯒꯤ ꯌꯨ ꯊꯛꯄꯒꯤ ꯌꯨꯝꯗ ꯆꯠꯀꯦꯔ
ꯒꯦꯟ ꯇꯥꯅ ꯊꯤꯔꯣ ꯍꯥꯏꯗꯤ ꯃꯤꯗꯤ ꯅꯨꯄꯤꯗꯤ ꯍꯦꯛ ꯑꯃꯗꯅꯦꯕꯀꯣ ꯍꯦꯛ ꯁꯣꯏꯈ꯭ꯔꯗꯤ ꯍꯣꯏ ꯑꯗꯨꯒꯤ ꯑꯗꯨꯒꯤ ꯆꯠꯇꯠꯇ꯭ꯔꯤꯉꯩꯗꯨꯅ ꯒ꯭ꯌꯥꯟ ꯇꯥꯅ ꯇꯧꯗꯕ ꯄ꯭ꯔꯊꯅꯥ ꯌꯥꯝ ꯇꯧꯔꯣ ꯑꯐꯕ ꯄꯤꯕꯤꯔꯣ ꯍꯥꯏꯅ
ꯑꯥ ꯇꯧꯕꯤꯔꯤꯅꯦ
ꯑꯗꯨꯗꯨꯅ ꯂꯧꯕ ꯐꯪꯕ ꯇꯥꯔꯦ
ꯎꯝ ꯄꯤꯕꯤꯅꯤ ꯍꯥꯏꯅ ꯆꯠꯊꯥꯖꯩꯗ
ꯎꯝ ꯄꯤꯕꯤꯒꯅꯤ ꯄꯤꯕꯤꯒꯅꯤ ꯀꯩꯒꯤꯅꯣꯅꯦ ꯑꯗꯨ ꯑꯩꯈꯣꯏꯒꯤ ꯂꯝꯆꯠꯇ ꯂꯩꯌꯦ
ꯍꯣꯏ
ꯐꯠꯇ꯭ꯔꯗꯤ ꯑꯐꯠꯇꯕ ꯐꯪꯉꯦ ꯃꯤꯗꯤ ꯑꯐꯕ ꯃꯤꯅꯗꯤ ꯑꯐꯕ ꯑꯃꯨꯛ ꯊꯣꯛꯥꯎꯍꯪꯒꯅꯦꯕ ꯑꯌꯥꯝꯕꯗꯀꯣ
ꯑꯣ ꯅꯨꯄꯥꯁꯤꯡꯁꯨꯅꯦ ꯅꯨꯄꯤ ꯊꯤꯕꯁꯦ ꯐꯖꯅ ꯊꯤꯔꯅꯤꯀꯣ
ꯑꯗꯨꯅꯤ ꯅꯨꯄꯥꯒꯤꯁꯨ ꯅꯨꯄꯤꯒꯤꯁꯨ ꯎꯝ ꯑꯗꯨꯅꯤ ꯁꯣꯏꯈ꯭ꯔꯗꯤꯀꯣ ꯑꯃꯨꯛ ꯂꯧꯅꯤꯡꯗ꯭ꯔꯦ ꯍꯥꯏꯕꯁꯨ ꯌꯥꯗ꯭ꯔꯦ
ꯎꯝ
ꯎ ꯅꯨꯄꯤ ꯅꯨꯄꯥ ꯈꯥꯏꯗ꯭ꯔꯦ ꯆꯞ ꯃꯥꯟꯈ꯭ꯔꯦ
ꯑꯣ ꯃꯤ ꯑꯇꯩꯁꯤꯡꯁꯨ ꯅꯨꯄꯥꯁꯤꯡꯁꯨ ꯌꯥꯝ ꯄꯪꯕ ꯃꯤ ꯌꯥꯎꯋꯦꯕ
ꯆꯨꯝꯃꯦ ꯆꯨꯝꯃꯦ ꯑꯗꯨꯗꯤ
ꯃꯆꯥ ꯂꯩꯕ ꯃꯤꯕꯨ ꯈꯪꯗꯗꯅ ꯄꯨꯔꯛꯄꯅꯦ ꯑꯗꯨꯃꯥꯏꯅ ꯍꯥꯏꯕꯗꯣ ꯑꯩꯗꯤ ꯌꯥꯝ ꯇꯜꯂꯦ ꯃꯣꯏꯁꯦ ꯌꯥꯝ ꯄꯥꯡꯉꯦ ꯑꯗꯨꯃꯥꯏꯅ ꯑꯩꯗꯤ ꯈꯜꯂꯦꯗ
ꯈ ꯍ ꯆꯨꯝꯃꯦ ꯆꯨꯝꯃꯦ ꯅꯨꯡꯁꯤꯕꯁꯨ ꯑꯁ ꯄꯨꯔꯥ ꯕꯦꯔꯥꯅꯤꯅꯦ
ꯅꯠꯇꯦ ꯑꯗꯣ ꯑꯗꯨ ꯅꯨꯄꯤꯗꯣ ꯈꯪꯅꯔꯗꯤ ꯑꯁꯤ ꯅꯨꯄꯤꯁꯦ ꯀꯔꯤ ꯃꯥꯁꯦ ꯀꯔꯤꯔꯤ ꯇ ꯑꯣꯕ꯭ꯔꯥ ꯃꯥꯒꯤꯦ ꯃꯥꯒꯤ ꯋꯥꯔꯤꯗꯣ ꯊꯤꯒꯗꯕꯅꯦꯕ
ꯍꯣꯏ
ꯑꯗꯨ ꯅꯠꯇ꯭ꯔꯒ ꯑꯁ ꯈꯪꯅꯈ꯭ꯔꯦ ꯍꯥꯏꯅ ꯃꯤꯉꯣꯟꯗ ꯍꯥꯏꯗꯣꯛꯄ ꯇꯟꯔꯒ ꯃꯨꯛꯀ ꯂꯥꯎꯕ ꯀꯥꯟꯗꯗꯤ ꯑꯁ ꯁꯤꯁꯦ ꯃꯥ ꯑꯣꯏꯔꯝꯃꯤꯅꯦ ꯑꯗꯨꯃꯥꯏꯅ
ꯎꯝ ꯃꯇꯝꯗꯤ ꯆꯠꯈ꯭ꯔꯦ ꯀꯣ ꯑꯗꯨꯗ
ꯎꯝ ꯎꯝ ꯃꯇꯝꯗꯤ ꯆꯠꯈ꯭ꯔꯦ ꯑꯃꯨꯛ ꯍꯟꯅ ꯂꯥꯛꯄ ꯌꯥꯗ꯭ꯔꯦ
ꯎꯝ ꯑꯗꯨꯅꯤ
ꯑꯩꯈꯣꯏꯒꯤ ꯁꯒꯥꯏ ꯅꯥꯇꯥꯏꯁꯨ ꯑꯗꯨꯝ ꯑꯗꯣ ꯑꯃ ꯑꯅꯤ ꯑꯁꯨꯃꯥꯏꯅ ꯂꯧꯔꯛꯄ ꯂꯩꯌꯦꯕ ꯑꯗꯨ ꯑꯩꯗꯤ ꯑꯁ ꯅꯣꯏꯁꯦ ꯌꯥꯝ ꯄꯪꯏ ꯀꯃꯥꯏꯅꯥ ꯍꯤꯡꯂꯤꯅꯣ ꯍꯥꯏꯅ ꯑꯗꯨꯝ ꯃꯅꯦ ꯍꯥꯏꯕ
ꯑ ꯆꯨꯝꯃꯤ ꯆꯨꯨꯃꯃꯦ ꯅꯣꯏꯁꯨ
ꯎꯝ
ꯁꯒꯥꯏ ꯃꯥꯟꯅꯕ ꯌꯨꯝ ꯄꯥꯟꯕ ꯌꯥꯗꯦꯀꯣ
ꯍꯣꯏ
ꯎꯝ ꯑꯗꯨꯝ ꯂꯧꯅꯕꯗꯤ ꯂꯩꯔꯕ ꯈꯨꯟꯗ
ꯎꯝ ꯂꯩꯔꯝꯅꯤꯗ
ꯎꯝ
ꯂꯩꯕꯨꯗꯤ
ꯑꯥ
ꯌꯥꯗꯦ ꯍꯥꯏꯔꯁꯨ ꯅꯨꯡꯁꯤꯕꯅꯤꯅ ꯑꯗꯨꯝ ꯂꯧꯕ ꯃꯤꯁꯨ ꯌꯧꯔꯝꯅꯤꯅ
ꯍꯣꯏ ꯍꯣꯏ ꯅꯣꯏ ꯇꯝꯄꯥꯛꯇꯗꯤ ꯀꯔꯤ ꯀꯔꯤ ꯑꯦꯟꯁꯪ ꯅꯥꯄꯤ ꯆ ꯅꯥꯏ ꯍꯥꯏ ꯍꯧꯖꯤꯛꯀꯥꯟꯁꯦ
ꯍꯧꯖꯤꯛ ꯀꯥꯟꯁꯦ ꯃꯃꯤꯡ ꯀꯥꯎꯈ꯭ꯔꯦꯗ ꯑꯦꯟꯁꯥꯡ ꯒꯤ ꯃꯃꯤꯡꯗꯣ
ꯎꯝ ꯁꯥꯎꯒꯔꯤ
ꯁꯧꯒꯔꯤ ꯅꯠꯇꯦ
ꯁꯤ ꯑꯩ ꯑꯁꯤ ꯇꯝꯄꯥꯛꯇ ꯂꯩꯕꯁꯦ ꯁꯧꯒ꯭ꯔꯤ ꯑꯩꯈꯣꯏ ꯑꯩꯈꯣꯏꯔꯣꯝꯗ ꯂꯩꯕ ꯁꯧꯒ꯭ꯔꯤꯗꯣ ꯂꯩꯇꯦ ꯑꯗꯨ ꯆꯥꯅꯤꯡꯉꯦ
ꯑꯣ ꯀꯩ ꯑꯣꯏꯕꯥ ꯖꯠꯂꯣ ꯇꯝꯄꯥꯛꯀꯤ ꯍꯥꯎꯇꯥꯕꯔꯣ
ꯌꯥꯝ ꯁꯤꯟꯕꯗꯣ ꯂꯩꯌꯦ ꯁꯤꯗ
ꯉꯥꯡꯕ ꯑꯉꯥꯡꯕꯗꯨꯔꯣ
ꯑꯥ ꯑꯉꯥꯡꯕꯗꯣ ꯌꯥꯝ ꯁꯤꯟꯕꯗꯣ ꯑꯗꯨꯗꯤ
ꯑꯩꯗꯤ ꯍꯥꯎꯋꯦ ꯑꯗꯣ
ꯑꯗꯨꯗꯤ ꯑꯩꯒꯤ ꯏꯆꯦ ꯆꯥꯅꯤꯡꯗꯦ ꯍꯥꯏꯕ ꯑꯗꯣ ꯑꯩꯈꯣꯏꯔꯣꯝꯗ ꯂꯩꯕ ꯁꯧꯒ꯭ꯔꯤꯗꯨꯅ ꯃꯥꯗꯤ ꯆꯥꯅꯤꯡꯉꯦ꯫ꯍꯥꯏꯕ
ꯑꯣ ꯅꯪꯅ ꯍꯧꯖꯤꯛ ꯍꯩꯁꯤ ꯃꯔꯨ ꯆꯥꯕꯗꯨꯅꯤꯀꯣ
ꯍꯣꯏ ꯃꯔꯨ ꯆꯥꯕꯗꯨ
ꯑꯣ ꯑꯣ ꯑꯗꯨ ꯍꯥꯎꯋꯤꯅ ꯃꯔꯨꯒ ꯀꯥꯡꯁꯣꯏ ꯆꯥꯕꯗꯣ ꯏꯁ ꯈꯍꯥꯎꯁꯤꯗꯤ ꯅꯣꯏ ꯊꯥꯎ ꯉꯥꯛꯇ ꯆꯥꯕ꯭ꯔꯥ ꯆꯝꯐꯨꯠꯔꯣ
ꯅꯠꯇꯦ ꯉꯔꯤꯁꯨꯆꯥꯏ
ꯑ
ꯉꯥꯔꯤꯁꯨ ꯄꯨꯔꯛꯄꯅꯤꯅꯦ ꯄꯦꯀꯦꯠ ꯄꯦꯀꯦꯠꯁ
ꯑꯣ ꯑꯩꯗꯤ ꯉꯥꯔꯤꯗꯣ
ꯎꯝ
ꯑꯣ ꯈꯔ ꯌꯥꯝꯅ ꯂꯩꯔꯣꯀꯣ ꯑꯗꯨꯒ ꯊꯨꯝꯒ ꯃꯣꯔꯣꯛ ꯍꯥꯞꯄꯒ ꯀꯉꯥꯎ ꯇꯧꯔꯒꯀꯣ ꯊꯝꯍꯧꯕꯗꯨ ꯍꯥꯎꯋꯏꯅꯦ
ꯑꯗꯨꯝ ꯇꯧꯔꯒ ꯄꯨꯕꯅꯦ ꯑꯩꯈꯣꯏꯁꯨ
ꯑ ꯆꯥꯛ ꯆꯥꯕꯗ ꯈꯤꯇꯪ ꯈꯤꯇꯪ ꯂꯥꯎꯊꯣꯛꯑꯒ ꯍꯥꯏꯗꯤ ꯃꯣꯔꯣꯛ ꯃꯦꯠꯀꯦ ꯍꯥꯏꯁꯨ ꯂꯥꯏꯔꯦꯗꯅ ꯑꯗꯨꯗꯤ
ꯎꯝ ꯑꯩꯈꯣꯏꯅ ꯁ꯭ꯀꯨꯜ ꯀꯥꯕ ꯀꯥꯟ ꯀꯥꯕ ꯃꯇꯝꯗ ꯑꯗꯨꯃꯥꯏꯅ ꯇꯧꯋꯤꯀꯣ ꯕꯣꯔꯗꯤꯡ ꯆꯠꯂꯅꯤ ꯇꯧꯔꯗꯤ ꯌꯥꯝ ꯌꯥꯝ ꯄꯨꯔꯒ
ꯔꯦꯟꯗꯁꯨ ꯑꯗꯨꯝ ꯌꯥꯝ ꯀꯅꯥꯏꯗ ꯍꯥꯏꯗꯤ ꯉꯥꯔꯤ ꯆꯥꯛꯒꯦ ꯍꯥꯏꯕꯗꯤ ꯑꯗꯨꯝꯦꯛ ꯆꯠꯄꯁꯦ ꯇꯜꯂꯦꯕꯀꯣ
ꯎꯝ
ꯒꯦꯁꯇ ꯇꯧꯔꯝꯃꯤ ꯀꯥ ꯃ ꯅꯝꯁꯦ ꯑꯃꯨꯛꯀ ꯑꯗꯨꯒꯤ ꯑꯩꯗꯤ ꯉꯥꯎꯔꯒ ꯑꯗꯨꯝ ꯊꯝꯍꯧꯋꯦ
ꯑꯣ ꯊꯕꯛ ꯌꯥꯝꯗ꯭ꯔꯕ ꯌꯥꯝꯗꯅꯤꯡꯉꯥꯏꯅꯤꯀꯣ ꯅꯪ
ꯍꯣꯏ ꯏꯂꯥꯏ ꯂꯥꯏꯟꯕ ꯇꯧꯕ
ꯎꯝ ꯑꯗꯨꯁꯨ ꯌꯥꯏ ꯌꯨꯝꯗꯗꯤ ꯑꯗꯨꯝ ꯇꯧꯔꯒ ꯊꯝꯕꯤꯔꯦ ꯑꯗꯨꯕꯨ ꯃꯄꯥꯟ ꯊꯣꯛꯑꯅꯤ ꯑꯗꯨꯃꯥꯏꯅ ꯇꯧꯔꯗꯤ ꯄꯨꯔꯒ ꯆꯠꯂꯤ ꯑꯩꯈꯣꯏꯗꯤ
ꯃꯥꯅꯦ ꯃꯥꯅꯦ